ꯍꯂꯣ
ꯍꯜꯂꯣ
ꯑꯥ
ꯃꯕꯨ ꯃꯕꯨ
ꯎꯝ ꯃꯔ ꯍ
ꯃꯤꯅꯦ
ꯊꯥ
ꯑꯣ ꯅꯦꯠꯋꯛ ꯌꯥ ꯑꯐꯖꯅꯤꯡꯅꯦ
ꯖꯤ ꯑꯣꯅꯠꯇ
ꯀꯔꯤ ꯅꯣꯗꯗꯤꯦ
ꯖꯤꯑꯣꯒꯤ ꯃꯅꯥꯎ ꯅꯨꯄꯤ
ꯑꯟꯅꯇꯗ
ꯑ ꯈꯪꯕ꯭ꯔꯥ
ꯈꯪꯗꯦ ꯃꯤ ꯊꯝꯗꯤꯅꯦ
ꯕꯣꯗꯥꯥ
ꯑꯣ ꯍꯗ ꯐ ꯑꯣ ꯈꯨꯟꯁꯨ ꯆꯠꯅꯔꯤꯕ꯭ꯔꯣ ꯀꯥꯏꯗꯕ ꯀꯨꯏꯅ ꯃꯤꯗꯤ ꯁꯤꯒꯥ ꯆ ꯠ ꯄꯥꯏ
ꯆꯠꯇꯦ ꯑꯃꯗꯤ ꯑꯩꯒꯤ ꯅꯠꯇ ꯃꯤꯒꯤꯅꯦ
ꯎꯝ
ꯑꯁ ꯈꯨꯟꯗ ꯀꯣꯟꯅꯦ ꯋꯥ ꯌꯥꯝ ꯅꯨꯡꯉꯥꯏꯇꯦ
ꯎꯝ
ꯉꯔꯥꯡ ꯅꯨꯡꯗꯥꯡꯗꯒꯤ ꯌꯥꯗꯕꯗꯣ ꯑꯗꯨꯒꯤ ꯄꯨꯡ ꯇꯔꯥꯗ ꯇꯨꯝꯃꯦ
ꯅꯪꯁꯤ ꯄꯥꯎ ꯐꯥꯎꯅꯕ ꯌꯥꯝꯡꯋꯥꯏꯀ
ꯎꯝ ꯅꯪ ꯅꯪꯁꯨꯅꯦ ꯑꯩꯅ ꯊꯥꯔꯛꯄꯗꯒꯤꯩ ꯅꯪ ꯑꯃꯨꯛ ꯆꯤꯜꯂꯦ ꯅꯪ ꯊꯥꯔꯛꯄꯗ ꯑꯩ ꯑꯃꯨꯛ ꯆꯤꯟꯕ ꯅꯦꯠꯋꯥꯛꯅ ꯌꯥꯗꯕ
ꯅꯪ ꯑꯩꯒꯤ ꯐ꯭ꯔꯦꯟꯗꯨꯁꯨ ꯁꯥꯟꯅꯕ ꯃꯥꯜꯂꯦꯅꯦ
ꯀꯅꯥꯅꯣ
ꯃꯥꯅꯦ ꯐꯥꯎꯁꯤ
ꯍꯣꯏ ꯍ
ꯎꯝ ꯃꯃꯤꯡꯗꯤ ꯍꯥꯏꯕ ꯌꯥꯗꯕꯅꯤꯅ ꯍꯥꯏ
ꯍ ꯍ ꯂꯣꯏꯔꯒ ꯑꯃꯨꯛ ꯍꯥꯏꯔꯛꯄ ꯍꯥꯏꯏꯅ ꯀꯔꯝꯕꯅꯣ ꯑꯩꯁꯨ ꯈꯪꯗ꯭ꯔꯦ ꯑꯃ ꯑꯅꯤꯗꯤ ꯋꯥꯔꯤꯁ ꯊ ꯃꯥꯂꯁꯣ
ꯎꯝ ꯎꯝ
ꯑꯗꯨ ꯈꯛꯇꯒꯤ ꯃꯦꯁꯦꯁ ꯊꯥꯕꯅꯦ ꯑꯇꯣꯞꯄꯒꯤ ꯀꯌꯥꯝ ꯅꯠꯇꯦ
ꯎ ꯆꯠꯇ ꯑꯕꯣ
ꯆꯥꯔꯦ ꯍꯣꯏ ꯄꯨꯡ ꯇꯔꯦꯠ ꯇꯥ ꯍꯧꯒꯠꯂꯦ
ꯁꯉꯗꯍ
ꯄꯨꯡ ꯆꯥꯛ ꯍꯤꯟꯗꯥꯡ ꯐꯥꯎꯕ ꯂꯣꯏꯔꯒ ꯍꯧꯗꯣꯛ ꯑꯩꯈꯣꯏ ꯃ ꯀꯩꯅꯣ ꯆꯠꯄ ꯑꯌꯨꯛꯇ ꯀꯩꯅꯣꯝ ꯊꯕꯛ ꯑꯃ ꯆꯠꯄ ꯑꯗꯨꯒꯤ ꯑꯩꯈꯣꯏ ꯏꯕꯥꯅ ꯆꯥꯛ ꯌꯦꯟꯁꯥꯡ ꯊꯣꯡꯕ
ꯎꯝ ꯑꯣ ꯅꯣꯏ ꯃꯥꯗꯤ ꯌꯥꯝꯝꯐꯕꯒ ꯃꯥꯜꯂꯤꯅꯗꯤꯒꯦ
ꯃꯔ ꯇ ꯌꯥꯝ ꯐꯩ ꯃ ꯌꯥꯝ
ꯀꯅꯥꯅ ꯍꯦꯟꯅ ꯐꯕ꯭ꯔꯣ ꯅꯣꯏ ꯃꯥꯅ ꯍꯦꯟꯅ ꯐꯕ꯭ꯔꯣ ꯅꯣꯏ ꯃꯅꯦ
ꯑꯅꯤꯃꯛ ꯐꯩꯔꯥ ꯑꯃ ꯍꯦꯜꯂꯦ ꯍꯥꯏꯅꯤꯡꯉꯥꯏ ꯂꯩꯇꯦ ꯑꯗꯨꯗꯤ
ꯑ ꯑꯅꯦꯩꯅ ꯟꯁꯁꯤ ꯌꯥꯝ ꯁꯤꯅꯦ ꯍꯨꯝ ꯃꯟꯇ꯭ꯔꯨꯁꯦ ꯄꯥꯝꯕꯅꯤꯕ ꯎꯝ
ꯆꯥꯗ꯭ꯔꯤꯕꯣ
ꯔꯥꯗ꯭ꯔꯤ
ꯑꯩꯈꯣꯏ ꯉꯥꯅꯨ ꯈꯍꯣꯡꯉꯦ
ꯇꯃꯨꯡꯗꯒꯤ ꯍ ꯄꯤ
ꯊꯣꯡꯗ꯭ꯔꯤꯕꯣ
ꯄꯨꯡ ꯑꯩꯠꯇ ꯍꯧꯒꯠꯄꯅꯦꯕꯀꯣ ꯑꯗꯨꯒ ꯑꯩ ꯊꯧꯒꯠꯄ ꯍꯦꯛ ꯀꯣꯜ ꯍꯧꯈ꯭ꯔꯦ ꯅꯪꯕꯨ ꯂꯥꯏꯟ ꯐꯥꯎꯅꯒꯦ ꯇꯧꯔꯒ
ꯅꯪ ꯑꯩꯅ ꯑꯃꯨꯛ ꯊꯥꯕꯗ ꯅꯪꯅ ꯑꯃꯨꯛ ꯆ ꯂꯩꯔꯒ ꯇꯛ ꯅꯥꯏꯅ ꯊꯥꯔꯛꯇ꯭ꯔꯒ
ꯎꯝ
ꯉꯔꯥꯡꯗꯒꯤꯅꯦ ꯅꯪꯅ ꯇꯧꯔꯤꯗꯣ
ꯑꯩꯅ ꯊꯥꯔꯛꯑꯗꯤ ꯃꯥ ꯑꯃꯨꯛ ꯆꯤꯜꯂꯅꯤ
ꯎꯝ ꯉꯉꯥꯡꯗꯤ ꯑꯁ ꯂꯥꯏꯟ ꯊ ꯋꯥꯔꯤꯅꯤ ꯎꯝ
ꯌꯥꯝ ꯂꯝꯒꯅꯤ ꯅꯪꯒꯤꯗꯣ ꯇꯧꯕꯗꯣ ꯋꯥꯔꯤ ꯁꯥꯕꯗꯣ ꯋꯥꯔꯤ ꯂꯩꯔꯝꯃꯔꯣꯏ ꯆꯤꯟꯒ ꯋꯥꯔꯝꯃꯅꯤ
ꯆꯤꯡꯗ ꯋꯥꯈ꯭ꯔꯦ ꯑꯗꯒꯤ ꯐꯖꯅ ꯇꯨꯝꯈ꯭ꯔꯦꯅ ꯅꯪ ꯅꯪ
ꯍꯥ ꯑꯩꯁꯨꯦ ꯑꯗꯨ ꯄꯨꯡ ꯇꯔꯥꯗ ꯇꯨꯝꯕꯗꯣ ꯑꯩ ꯇꯨꯝꯈ꯭ꯔꯀꯥꯟꯗ ꯅꯪ ꯃꯦꯖꯦꯖ ꯊꯥꯔꯛꯄꯗꯣ
ꯑꯣ
ꯐꯣꯟ ꯁꯥꯔꯁ ꯇꯧꯔꯒ ꯑꯗꯨꯝ ꯇꯨꯝꯈ꯭ꯔꯦ ꯄꯨꯡ ꯇꯔꯥ ꯍꯦꯛ ꯇꯥꯕꯒ
ꯑꯗꯨꯗꯩ
ꯌ ꯑꯗꯨꯒ꯭ꯔꯣꯂꯤ
ꯂꯩꯒꯅꯤ ꯍꯣꯏ ꯉꯥꯏꯍꯥꯛ ꯂꯩꯔꯒ ꯐꯤ ꯁꯨꯕꯅꯤ ꯈꯈꯣꯏꯕ ꯋꯥꯅꯤ ꯀ ꯦꯁꯠꯀꯥꯕꯂꯣ ꯀ ꯄꯔꯗꯥꯥ ꯕꯥꯠꯔꯨꯝꯗ ꯊꯝꯈꯤ ꯏꯁꯤꯡ ꯏꯁꯤꯡ ꯇꯤꯡ
ꯨ ꯍꯥꯏꯕ ꯑꯗꯨꯅꯤ ꯑꯣ ꯍꯗ ꯑꯗꯨꯣ ꯅꯅ
ꯑꯁꯤ ꯇꯧꯔꯣ ꯍꯥꯏꯔꯛꯇ꯭ꯔꯗꯤ ꯈꯪꯗꯦ ꯑꯩꯈꯣꯏ ꯃꯥꯅ ꯁꯨ ꯍꯥꯏꯕꯗ ꯍꯥꯏꯗ꯭ꯔꯤꯐꯥꯎ ꯈꯪꯗꯅꯕꯗꯣ
ꯎꯝ ꯅꯨꯄꯤꯁꯤꯡꯁꯤ ꯌꯥꯝ ꯆꯔꯥꯈ꯭ꯔꯕꯅꯦ ꯑꯗꯨꯒ
ꯑꯝꯕꯣ
ꯈꯥꯡꯗꯦꯍꯦ
ꯅꯨꯄꯤꯁꯤꯡꯁꯦ ꯆꯔꯥꯛ ꯌꯥꯡꯈꯩꯅꯦ ꯑꯗ ꯅꯪꯗꯤ ꯍꯥꯏꯒꯗꯧꯕ ꯃꯥꯟꯗꯦ
ꯃꯥ ꯀꯒꯤꯅ
ꯑ ꯅꯪꯗꯤ ꯅꯪꯗꯤ ꯑꯗꯨꯝ ꯊꯝꯃꯣꯏ ꯁꯦꯡꯕ ꯃꯥꯜꯂ ꯋꯥꯔꯤ ꯁꯥꯕꯗ ꯈꯪꯉꯦꯕ
ꯈꯗꯦꯗ
ꯑꯗꯣ ꯑꯇꯣꯞꯄꯁꯤꯡꯗꯤ ꯇꯔꯥꯈꯩꯗꯤ ꯁꯤ ꯂꯣꯏꯔꯦ ꯂꯣꯏꯔꯦ
ꯎꯝ ꯑꯗꯨꯁꯨ ꯆꯂꯥꯞꯇꯨꯁꯨ ꯑꯩꯁꯨ ꯍꯩꯔꯗꯤ ꯐꯗꯣꯏꯅꯦ ꯀꯩꯅꯣ
ꯑꯗꯨꯗꯒꯤ ꯑꯗꯨꯗꯤ ꯐꯪꯗ꯭ꯔꯦꯅꯦ ꯆꯍꯤ ꯀꯨꯟꯊ꯭ꯔꯥ ꯁꯨꯔꯁꯣ
ꯠꯇ
ꯐꯤ ꯐꯪꯗ꯭ꯔꯦ ꯋꯥꯔꯩ ꯍꯣꯏ ꯑꯩꯁꯦ ꯑꯌꯥꯝꯕ ꯉꯝꯅꯤꯡꯉꯤ ꯀꯀꯥ ꯀꯀꯥ ꯍꯥꯏꯕ꯭ꯔꯣ
ꯎꯝ
ꯀꯥꯗꯤ ꯍꯦꯃꯟꯗ꯭ꯔꯅꯤꯁꯨ
ꯄꯥꯕꯨꯡ
ꯆꯍꯤ ꯀꯨꯟꯊ꯭ꯔꯥ ꯄꯥꯈꯪ ꯑꯣꯏꯒꯦꯗ ꯅꯧꯒꯦꯗ ꯆꯍꯤꯗꯃꯤ ꯍꯥꯏ ꯆꯍꯤ ꯀꯅ ꯎꯝ ꯆꯍꯤꯍꯤ ꯆꯍꯤꯍꯤ ꯆꯍꯤ ꯀ ꯆꯅꯅꯨꯡꯋꯥꯏꯒꯤꯗꯨꯀꯦ
ꯀꯨꯟꯊꯔꯨ ꯀꯨꯟꯗꯔꯦ
ꯀꯨꯟ ꯇꯔꯦꯠ ꯃꯥꯅꯤ ꯆꯨꯝꯅ ꯒ꯭ꯌꯥꯁ ꯇꯧꯅꯦ ꯅꯪꯁꯦ ꯍꯥꯏꯅꯦ
ꯆꯍꯤ ꯀꯨꯟꯊ꯭ꯔꯥꯗꯤ ꯀꯀꯥ ꯀꯧꯕ ꯌꯥꯔꯦ ꯌꯥꯝ ꯑꯍꯟ ꯑꯣꯏꯔꯦ ꯑꯩꯉꯣꯟꯗꯒꯤ ꯆꯍꯤ ꯎꯝ ꯅꯤꯄꯥꯜ ꯃꯥꯄꯜꯃꯨꯛ ꯍꯦꯜꯔ ꯑꯗꯨꯕꯨ ꯀꯀꯥ ꯀꯧꯍꯧꯗ꯭ꯔꯗꯤ
ꯑ ꯑꯩ ꯇꯃꯒ ꯊꯃꯣ
ꯇꯝꯆꯥꯕꯨꯝ ꯑꯃ ꯀꯧꯕ ꯌꯥꯏꯗꯅ ꯎ ꯇꯆꯥ ꯑꯣ ꯍꯣꯏ ꯑꯩꯉꯣꯟꯗ ꯌꯥꯝꯕꯨ ꯑꯣ ꯍꯣꯔꯦꯟꯗꯤꯒ ꯍꯌꯦꯡ ꯂꯤꯒꯔꯥ ꯍꯌꯦꯡ ꯍꯔꯗꯤꯒꯔ
ꯉꯝꯃꯥꯔ
ꯌꯥꯝꯕꯣ ꯃꯣꯏ ꯌꯥꯝꯕꯣ ꯀꯥꯏꯅ ꯇꯧꯔꯛꯕ
ꯌꯥꯝꯕꯨꯡ ꯇꯟꯅ ꯇ꯭ꯔꯦꯅ ꯌꯕꯨꯝꯒꯤ ꯇꯥꯏꯇꯜꯗꯤ ꯐꯪꯉꯔꯣꯏ ꯅꯪ
ꯅꯪꯗ ꯑꯩꯗꯤ ꯆꯍꯤ ꯌꯥꯝ ꯈꯦꯠꯅꯩꯅ ꯑꯗꯨꯒꯤ ꯍꯥꯏꯕꯅꯤꯗ
ꯇꯃꯣ ꯁꯨ ꯀꯧꯕ ꯇꯃꯣ ꯀꯕꯔ ꯀꯨꯟꯊ꯭ꯔꯥꯗꯗꯤ ꯇꯥꯃꯨꯕ ꯌꯥꯏ ꯅꯪꯗꯤ ꯗꯗꯥ ꯀꯧꯕꯣꯕ ꯌꯥꯔ ꯗꯗꯥ
ꯑꯦ
ꯑꯗꯨꯕꯨ ꯑꯗꯨꯕꯨ ꯇꯗꯥꯗꯤ ꯀꯧꯅꯤꯡꯗꯦ ꯍꯩꯅꯗꯦ ꯇꯁꯁꯦ ꯍꯩꯅꯗꯦ
ꯑꯗ ꯔꯤꯖꯕꯨꯗꯕ
ꯃꯤꯉꯔ ꯀꯧꯕꯣ꯭ꯔꯤ ꯍꯥꯏ ꯗꯗꯥꯗꯥ ꯈꯛꯇ ꯀꯧꯕ꯭ꯔꯤ ꯇꯥꯔꯦ ꯗꯗꯥ ꯀꯩꯅꯣ ꯑꯦꯛꯖꯥꯝꯄꯜꯗꯥꯕꯤ꯭ꯔ ꯗꯤ ꯀꯁꯨ ꯀꯥꯏꯗꯦ
ꯑꯦ
ꯑꯗꯨꯗꯥ ꯈꯗ ꯇ ꯀ ꯇꯂꯦ ꯗꯥ ꯕꯔ꯭ꯤꯀꯔꯝ ꯇꯗꯥ ꯆ
ꯏꯁꯥꯕꯤꯁꯤ ꯍꯩꯕ ꯍꯧꯔꯦ ꯃꯤ ꯀꯃꯥꯏ ꯀꯧꯅꯦ ꯍꯥꯏꯦꯅ
ꯎꯝ ꯎꯝ ꯎꯝ ꯆꯥꯛ ꯂꯥꯝꯗ꯭ꯔꯤꯕꯣ
ꯆꯥꯛꯂꯥ ꯑꯃꯁꯨ ꯃꯨꯟꯗ꯭ꯔꯤꯕꯗꯣ ꯕꯣꯏꯁꯤꯡꯗ꯭ꯔꯤꯕꯗꯣ
ꯑꯣ
ꯑꯩꯗꯤ ꯆꯞ ꯂꯥꯝꯕꯅꯦ ꯁꯤ ꯇꯧꯔꯦ
ꯎꯝ ꯑ ꯆ ꯄꯣꯠ ꯀꯔꯨ ꯆ ꯑꯁꯤꯗꯤ
ꯑꯦꯇꯥ ꯍꯒꯇꯤꯟꯅꯤꯅꯤ ꯅ
ꯑꯣ ꯁꯤ ꯗꯤ ꯕ꯭ꯔꯦꯗꯀꯨꯝꯕ ꯐꯪꯗꯕꯅꯤꯅ
ꯎꯝ
ꯕꯔꯦꯠ ꯀꯩꯀꯥ ꯂꯩꯔꯦꯗꯤ ꯐꯥꯗꯅꯦ
ꯑꯉꯥꯡ ꯄꯣꯠ ꯗꯨꯀꯥꯟꯗ ꯄꯣꯠ ꯂꯩꯕ ꯆ ꯂꯣꯏꯅ ꯑꯉꯥꯡ ꯊꯥꯅꯕꯁꯨ ꯀꯨꯝꯍꯩ ꯀꯣꯖ ꯆꯠꯈ꯭ꯔꯦ ꯏꯊꯟ ꯂꯩꯍꯧꯔꯦ
ꯅꯪꯃꯤ ꯆ ꯂꯣ ꯀꯥꯏꯅ
ꯑꯦ ꯔꯦꯁꯁꯨ ꯇꯧꯗ꯭ꯔꯤ ꯃꯥꯏꯁꯨ ꯊꯥꯗ꯭ꯔꯅꯦ ꯈꯨꯅ
ꯅꯨꯄꯤ ꯊꯦꯡꯅꯔꯣꯏ ꯂꯝꯕꯤꯗ
ꯑꯗꯨꯗꯤ ꯐꯖꯕ ꯐꯖꯕ ꯂꯩꯕꯅꯤꯍꯦ ꯗ ꯀꯣꯊꯣꯛ ꯊꯣꯛꯄ ꯌꯥꯅꯤ ꯍꯦ
ꯑꯩꯗꯤ ꯀꯔ ꯗꯔꯀꯥꯔ ꯂꯩꯇꯦ ꯑꯩꯗꯤ
ꯀꯩꯅꯣ ꯐꯖꯅ ꯇꯥꯗꯦ ꯅꯪꯒꯤꯁꯦ ꯃꯌꯦꯛ ꯁꯦꯡꯗꯦ
ꯅꯨꯄꯤ ꯊꯪꯉꯣꯏꯌꯦ ꯑꯗꯨꯃꯥꯏꯅ ꯍꯥꯏꯒꯅꯤꯨ ꯑꯩꯁꯤ ꯄꯥꯈꯪꯅꯤꯡꯉꯤ
ꯑꯣ ꯑꯩꯗꯤ ꯅꯨꯄꯥ ꯗꯔꯀꯥꯔ ꯇꯥꯗꯦ
ꯑꯦ
ꯃꯌꯥꯝ ꯂꯩꯔꯤꯁꯤꯕꯣ ꯗꯔꯀꯥꯔ ꯇꯥꯔꯗꯦ ꯍꯥꯏꯗꯤ ꯃꯤ
ꯅꯨꯄꯥ ꯌꯥꯎꯖꯤ ꯅꯪ ꯀꯃꯥꯏ
ꯅꯠꯇꯗꯤ ꯑꯩꯅ ꯍꯥꯏꯕꯗꯤ ꯗꯔꯀꯥꯔ ꯇꯥꯗꯦ ꯍꯥꯏꯕꯗꯤ ꯀꯤꯔꯒ ꯂꯩꯩꯔꯅ ꯃꯄꯥꯟ ꯊꯣꯛꯄꯗꯣ ꯑꯗꯨꯝꯕ ꯀꯩꯝ ꯏꯀꯥꯏꯕꯤꯔꯦ ꯍꯥꯏꯕ ꯆꯐꯨꯠꯇ ꯂꯩꯌꯦꯅꯦ
ꯐꯩ ꯐꯩ ꯑꯗꯣ ꯑꯈꯣꯏꯒꯤ ꯑꯩꯈꯣꯏꯗꯤ ꯆꯍꯤ ꯈꯔ ꯑꯍꯟ ꯑꯣꯏꯔꯕꯅꯤꯅꯀꯣ ꯌꯗꯦꯅꯦ ꯈꯔꯥ ꯊꯤꯗꯔꯗꯤ
ꯑꯁ ꯑꯩꯁꯨ ꯀꯨꯏꯔꯔꯣꯏ ꯑꯍꯟ ꯑꯣꯏꯔꯛꯀꯗꯕ
ꯀꯨꯏꯔꯔꯣꯏ ꯅꯪꯁꯨ꯫
ꯀꯩꯁꯨ ꯀꯥꯏꯗꯦꯗ ꯑꯗꯨꯝ ꯑꯃꯗꯤ꯫ ꯑꯩꯒꯤꯗꯃꯛ ꯁꯦꯁ꯫ ꯫ ꯎꯝ ꯅꯪꯒꯤꯗꯤ ꯅꯨꯄꯤ ꯌꯥꯃꯦ ꯍꯥꯏꯌꯦ ꯇꯂꯦ ꯅꯨꯄꯤ ꯌꯥꯝꯕ ꯅꯨꯄꯥ ꯄꯥꯥꯝ
꯫ ꯀꯅꯥꯅ ꯍꯥꯏꯕ ꯫ ꯑꯩ ꯑꯩ ꯅꯨꯄꯤ ꯀꯣꯏꯕ ꯍꯩꯇꯕꯤ ꯅꯨꯄꯤ ꯐꯪꯗ ꯂꯩꯔꯤ ꯈꯪꯗ꯭ꯔꯣ꯫ ꯀꯗꯥꯏꯗꯒꯤ꯫
ꯌꯥ ꯇꯔꯥ ꯑꯃꯨꯛ꯫
ꯑꯩꯗꯤ ꯅꯨꯄꯤ ꯋꯥꯔꯤ ꯁꯅꯕ ꯍꯩꯇꯦꯕ ꯅꯨꯄꯤꯕꯨ ꯀꯃꯥꯏꯅ ꯋꯥꯔꯤ ꯁꯥꯒꯅꯤ꯫ ꯅꯨꯄꯤ ꯀꯃꯥꯥꯏ ꯀꯣꯏꯒꯅꯤ ꯍꯥꯏꯕꯁꯤ꯫
ꯌꯥꯝ ꯍꯩꯔꯤꯗꯨꯕꯨ꯫ ꯐꯪꯉꯛꯀꯅꯤꯗ ꯅꯣꯏꯅ ꯈꯔ ꯑ꯫ ꯑꯃ ꯑꯣꯏꯔꯀꯥꯟꯗꯀꯣ꯫ ꯃꯤ ꯑꯃ ꯑꯣꯏꯔꯀꯥꯟꯗ ꯅꯪꯅ ꯅꯨꯄꯤ ꯊꯤ ꯊꯤꯗꯔꯁꯨ ꯅꯨꯄꯤꯅ ꯀꯣꯏꯆꯦꯟ ꯆꯦꯟꯂꯛꯀꯅꯤ ꯅꯪꯒꯤ ꯅꯅꯥꯛꯇ꯫
ꯑꯁ ꯑꯗꯨꯗꯤ ꯑꯗꯨꯒꯨꯝꯕꯗꯤ ꯄꯥꯝꯗ꯭ꯔꯦꯕꯣ꯫
ꯎꯝ ꯇ꯭ꯔꯨ ꯂꯥꯕ ꯍꯥꯏꯕ ꯄꯝꯕ꯭ꯔꯥ ꯍꯥꯏ꯫
ꯃꯔꯝ ꯑꯣꯏꯕꯗꯣ ꯑꯩꯒꯤ ꯏꯁꯇ꯭ꯔꯒꯜꯗ꯫ ꯃꯇꯦꯡ ꯄꯥꯡꯕꯤꯕꯗꯣ ꯎꯝ꯫ ꯑꯩꯒꯤ ꯏꯁꯇ꯭ꯔꯒꯜꯗ ꯃꯇꯦꯡ ꯄꯥꯡꯕꯤꯕꯁꯤꯡ ꯀꯣ꯫ ꯍꯣꯠꯅꯕꯤꯕꯁꯤꯡꯗꯨ ꯄꯥꯝꯕꯅꯦꯕ꯫ ꯑꯩꯅ ꯄꯩꯁꯥ ꯄꯥꯏꯕ ꯀꯥꯟꯗ ꯂꯥꯛꯄꯗꯨꯗꯤ ꯑꯣ ꯁꯣꯔꯤ꯫ ꯑꯩꯗꯤ ꯂꯧꯕ ꯉꯝꯂꯔꯣꯏ ꯑꯗꯨꯗꯤ꯫ ꯑꯗꯨꯗꯤ ꯑꯩ ꯅꯨꯄꯤ ꯊꯤꯗ꯭ꯔꯁꯨ ꯌꯥꯏꯗ꯫ ꯅꯨꯄꯤ ꯌꯥꯎꯗ꯭ꯔꯁꯨ ꯍꯤꯡꯕ ꯉꯝꯃꯤ꯫ ꯌꯥꯝꯕꯒꯤ ꯌꯥꯝꯕꯒꯤꯅꯤ꯫ ꯏꯌꯥꯝꯕꯒꯤ ꯃꯆꯥꯁꯤꯡ ꯏꯌꯥꯝꯕꯒꯤ ꯃꯆꯥꯁꯤꯡ ꯑꯣꯏꯅ ꯌꯣꯛꯈꯔꯅꯤ꯫
ꯑꯦ ꯃꯣꯏꯁꯨ ꯇꯥꯟꯂꯛ ꯑꯗꯤ꯫
ꯑꯗꯨꯗꯤ ꯄꯣꯔꯕꯂꯦꯝ ꯃꯇꯦꯗ꯫
꯫ ꯅꯨꯄꯥꯁꯔꯤ ꯅꯨꯄꯤꯁꯤꯡꯖꯦ ꯫
ꯍꯥ ꯀꯩꯍꯥꯏꯕ ꯅꯪꯒꯤ ꯃꯈꯣꯜ ꯇꯗꯦ꯫
ꯁꯔꯤ ꯄꯈꯪ ꯁꯔꯤꯁꯦ꯫
ꯑꯥ꯫
ꯇꯥꯕ꯭ꯔꯣ꯫
ꯑꯁ ꯅꯦꯠ ꯋꯥꯛꯁꯦ ꯇꯥꯏꯌꯦ ꯇꯥꯏꯌꯦ ꯍꯥꯏꯔꯣꯛ꯫ ꯑꯃꯨꯛ ꯇꯧꯔꯛꯑꯣꯅꯦ꯫